ꯍꯜꯂꯣ ꯑꯧ ꯇꯥꯔꯦ
ꯎꯝ
ꯉꯁꯥꯏꯗꯣ ꯃꯊꯛ ꯑꯁ ꯊꯣꯏꯈ꯭ꯔꯦ ꯉꯁꯥꯏꯒꯤꯗꯣ ꯁꯣꯏꯈ꯭ꯔꯦꯕ
ꯎꯝ
ꯎꯝ
ꯀꯧꯗꯧꯔꯤꯅꯣ ꯍꯧꯖꯤꯛꯇꯤ
ꯍꯧꯖꯤꯛ ꯀꯔꯤꯝ ꯇꯧꯗꯦ ꯑꯗꯨꯝ ꯍꯧꯒꯠꯂ ꯑꯁꯤ ꯀꯃꯥꯏꯅ ꯁꯣꯏꯔꯤꯅꯣ ꯍꯥꯏꯔꯒ ꯂꯩꯕꯅꯦ
ꯎꯝ ꯇꯥꯕ꯭ꯔꯥ ꯎꯝ ꯍꯌꯦꯡ ꯍꯌꯦꯡ ꯒꯤꯗꯤ ꯀꯔꯤꯝ ꯄ꯭ꯂꯥꯟ ꯇꯧꯔꯒꯦ
ꯌꯦꯡ ꯉꯁꯥꯏ ꯍꯥꯏꯔꯒ ꯍꯌꯦꯡ ꯄ꯭ꯂꯥꯟ ꯀꯩꯁꯨ ꯇꯧꯗꯦ ꯀꯩꯁꯨ ꯂꯩꯇꯦ
ꯀꯩ ꯑꯦꯟꯁꯥꯡꯅꯤ ꯍꯥꯏꯕ꯭ꯔꯥ ꯅꯪꯒꯤꯗꯣ ꯑꯃꯨꯛ ꯀꯥꯎꯈ꯭ꯔꯦ
ꯅꯪꯗꯤ ꯀꯥꯎꯃꯟꯒ꯭ꯔꯦ ꯃꯥꯏꯔꯦꯟ ꯆꯥꯏꯌꯦ ꯍꯥꯎꯇꯕꯗꯣ
ꯇꯥꯕ꯭ꯔꯥ
ꯇꯥꯏꯌꯦ
ꯅꯣꯡ ꯆꯨꯕ꯭ꯔꯥ ꯍꯧꯖꯤꯛ ꯅꯪꯒꯤ ꯃꯐꯝꯗꯣ ꯍꯣꯏ ꯍꯣꯏ ꯎꯝ ꯎꯝ
ꯆꯨꯗꯦ
ꯂꯣ ꯇꯥꯕ꯭ꯔꯥ
ꯇꯥꯢꯌꯦ
ꯅꯪ ꯃꯐꯝꯗ ꯍꯧꯖꯤꯛ ꯅꯣꯡ ꯆꯨꯔꯕ꯭ꯔꯥ
ꯆꯨꯗꯦ ꯅꯣꯢꯒꯤ ꯆꯨꯕ꯭ꯔꯥ
ꯎꯝ ꯆꯨꯗꯦ ꯈꯔ ꯏꯪꯉ ꯍꯧꯖꯤꯁꯦ ꯅꯣꯡꯗꯤ ꯆꯣꯗꯦꯕꯣ
ꯎꯝ
ꯆꯥꯛ ꯌꯥꯝ ꯆꯥꯁꯤꯟꯕꯤꯕꯒꯤ
ꯆꯥꯛ ꯀꯌꯥꯝ ꯆꯁꯜ ꯂꯒꯦ
ꯌꯥꯝ ꯆꯥꯢꯌꯦꯕꯁꯦ ꯑꯗꯨꯒ ꯋꯥꯕꯁꯤꯗꯤ ꯂꯣꯢꯔꯦ
ꯏꯟꯖꯥꯡ ꯍꯧꯕ ꯃꯥꯥꯟꯂꯦ
ꯕꯣꯔꯣ ꯑꯃꯅꯤꯜ ꯁꯤꯒꯨꯝꯕ ꯋꯥꯕꯁꯦ
ꯅꯪꯒꯤ ꯆꯥꯛꯇꯥ ꯁꯦꯝꯕꯗꯣ ꯋꯥꯗꯕ꯭ꯔꯣ
ꯆꯥꯛ ꯃꯌꯥꯝ ꯆꯥꯔꯗꯤ ꯋꯥꯏꯑꯦ ꯑꯩꯈꯣꯢꯁꯨ
ꯑꯩꯁꯨ ꯑꯩꯗꯤ ꯅꯨꯄꯥꯁꯤꯡꯁꯦ ꯋꯥꯗꯕ꯭ꯔꯥ ꯈꯟꯖꯕ ꯋꯥꯔꯝꯕꯝꯕ ꯍꯣꯢ ꯅꯨꯄꯥꯁꯨ ꯃꯤ ꯅꯨꯄꯥꯁꯨ ꯃꯤꯅꯤ ꯍꯥꯢꯕꯗꯣ ꯑꯗꯨꯅꯦ
ꯑꯗꯨꯅꯦ ꯃꯤ ꯅꯪꯅ ꯊꯣꯡꯕ꯭ꯔꯥ ꯉꯁꯤ
ꯑꯥ ꯑꯩꯩꯅ ꯊꯣꯡꯒꯦ ꯑꯥ ꯌꯣꯟ ꯊꯣꯡꯕꯗꯣ ꯌꯣꯜ ꯌꯣꯜꯂꯤꯅꯦ ꯗꯨꯀꯥꯟꯗ
ꯑꯣ
ꯑꯗꯨꯗ ꯂꯩꯔꯒ ꯆꯥꯝꯃꯅꯦ ꯁꯤꯡꯖꯨꯒ ꯆꯥꯢꯌꯦ ꯑꯗꯨꯒꯤ ꯄꯨꯛꯁꯦ ꯌꯥꯗ꯭ꯔꯦ ꯋꯥꯢꯑꯦ ꯃꯤ ꯃꯤ ꯆꯥꯕ ꯌꯥꯗꯕ ꯑꯩꯗꯣ
ꯑꯣ ꯑꯗꯨ ꯃꯤꯃꯤꯗꯣ ꯍꯧꯖꯤꯛꯀꯥꯟꯒꯤ ꯃꯤꯃꯤꯗꯣ ꯄꯨꯛ ꯅꯨꯡꯉꯥꯢꯇꯕꯅꯦ ꯑꯣ ꯑꯗꯨꯝ ꯑꯩꯁꯨ ꯑꯦꯛꯁꯄꯔꯌꯦꯟꯁ ꯇꯧꯈ꯭ꯔꯦ ꯃꯤ ꯃꯤꯃꯤ
ꯇꯦꯑꯦ ꯑꯩ ꯄꯨꯁꯨ ꯌꯥꯗ꯭ꯔꯦ
ꯎꯝ ꯍꯣꯢ ꯃꯤꯃꯤꯖꯦ ꯑꯩ ꯀꯩꯁꯨ ꯍꯥꯟꯅꯗꯤ ꯀꯩꯁꯨ ꯇꯧꯗꯕꯅꯦꯕ ꯑꯗꯣ
ꯎꯝ
ꯍꯟꯗꯛ ꯆꯥꯕ ꯆꯥꯔꯒ ꯄꯨꯛ ꯅꯨꯡꯉꯥꯢꯇꯕꯗꯣ
ꯎꯝꯍꯨꯝ ꯑꯣꯢ ꯃꯅꯦ ꯋꯥꯢꯑꯦ ꯃꯔꯣꯛ ꯃꯔꯣꯛ ꯑꯁꯥꯕꯒ ꯂꯥꯢꯔꯌꯦ
ꯍꯣꯢ ꯊꯥꯕꯗꯤ ꯑꯗꯨꯝ ꯐꯈ꯭ꯔꯦꯗꯅ ꯑ
ꯌꯦꯁꯦ ꯋꯦꯗꯔꯁꯦ ꯍꯌꯦꯡꯒꯤ ꯋꯦꯗꯔꯁꯦ ꯐꯥꯕꯤꯔꯤꯗꯤ ꯐꯒꯗꯧꯕ
ꯍꯌꯦꯡ ꯀꯩ ꯂꯩꯒꯦ ꯍꯥꯢꯁꯦ
ꯀꯩꯇ ꯂꯩꯗꯦꯗ ꯋꯦꯗꯔꯗꯤ ꯈꯔ ꯐꯔꯦ ꯅꯨꯡꯉꯥꯢꯕꯀꯣ ꯑꯩꯒꯤꯗꯤ ꯃꯨꯠꯁꯦ ꯀꯩꯅꯣꯅꯦ ꯋꯦꯗꯔꯗꯗꯤ ꯄꯦꯟ ꯇꯧꯕꯅꯦ ꯋꯦꯗꯔ ꯃꯇꯨꯡ ꯑꯣꯢꯅ ꯇꯧꯋꯦꯅꯦ ꯑꯩꯒꯤ ꯃꯣꯠꯁꯤꯗꯤ ꯌꯥꯗꯕꯅꯦ ꯑꯗꯣ
ꯑꯥ
ꯍꯣꯏ ꯍꯥꯏꯔꯣ ꯅꯪ ꯍꯥꯟꯅ
ꯍꯥ
ꯅꯪ ꯍꯥꯟꯅ ꯍꯥꯏꯔꯣ
ꯋꯦꯗꯔꯗꯣ ꯅꯣꯡ ꯆꯨꯕꯅ ꯐꯩꯌꯦ ꯍꯥꯏꯕꯗꯤ ꯎꯝ ꯃꯄꯥꯟ ꯊꯣꯛꯅꯤꯡꯉꯥꯏ ꯂꯩꯇ꯭ꯔꯗꯤꯀꯣ ꯍꯥꯏꯕ ꯁꯥꯏꯌꯦꯕ ꯅꯠꯇ꯭ꯔꯗꯤ ꯕ꯭ꯔꯥꯏꯠ ꯑꯣꯏꯔꯁꯨ ꯀꯣ
ꯍꯣꯏ ꯑꯗꯣ ꯎꯝ ꯀꯩꯅꯣ ꯍꯌꯦꯡꯁꯦ ꯋꯦꯗ꯭ꯔ ꯐꯥꯔꯗꯤ ꯁꯣꯞꯄꯤꯡ ꯆꯠꯁꯤꯔꯥ ꯍꯥꯏꯅ ꯈꯟꯖꯕ
ꯑꯣ
ꯌꯥꯝ ꯁꯥꯏꯔꯗꯤ ꯆꯠꯊꯣꯛꯄꯁꯨ ꯌꯥꯗꯦꯅꯦ
ꯑꯗꯨ ꯅꯣꯡ ꯆꯨꯔꯁꯨ ꯑꯝꯕ꯭ꯔꯦꯂꯥ ꯄꯥꯏꯔꯒ ꯆꯠꯂꯣ ꯀꯩꯅꯣ
ꯍꯥꯏ ꯑꯦꯝ ꯑꯦꯝꯕ꯭ꯔꯦꯂꯥ ꯄꯥꯏꯔꯁꯨꯀꯣ ꯁꯃꯟꯕꯒꯤꯀꯣ ꯀꯩꯅꯣꯝꯃ ꯇꯧꯒ꯭ꯔꯦꯅꯦ ꯑꯦꯟꯕꯔꯦꯂꯥ
ꯅꯠꯇꯦ ꯁꯄꯣꯁ ꯍꯌꯦꯡꯗꯣ ꯅꯨ ꯆꯨꯔꯁꯨ ꯅꯣꯡ ꯆꯨꯔꯁꯨ ꯑꯝꯕ꯭ꯔꯦꯂꯥ ꯄꯥꯏꯔꯒ ꯆꯠꯄ ꯌꯥꯏꯅ ꯋꯦꯗ꯭ꯔ ꯐꯠꯇ꯭ꯔꯁꯨ
ꯎꯝ ꯃꯥꯅꯤ ꯑꯩꯗꯤꯒꯣ ꯅꯣꯡ ꯆꯨꯕ ꯌꯥꯝ ꯄꯥꯝꯃꯦ
ꯎꯝ ꯍꯣꯏ ꯅꯣꯡ ꯆꯨꯕꯅ ꯐꯩ ꯁꯥꯝꯃꯔꯗꯗꯤ ꯁꯥꯕꯒꯤꯀꯣ
ꯎꯝ ꯃꯥꯅꯦ
ꯄꯨꯡ ꯀꯌꯥꯗ ꯇꯨꯝꯒꯦ ꯅꯪꯗꯤ
ꯀꯩꯍꯥꯏꯕ
ꯄꯨꯡ ꯀꯌꯥꯗ ꯇꯨꯝꯒꯦꯕ
ꯎꯝ ꯑꯩꯁꯦ ꯄꯨꯡ
ꯊꯦꯡꯅ ꯇꯨꯝꯐꯝ ꯒ ꯃꯇꯝꯁꯨ ꯂꯩ ꯉꯟꯅ ꯇꯨꯝꯐꯝ ꯃꯇꯝꯁꯨ ꯂꯩꯑꯦ ꯒ꯭ꯌꯥꯟ ꯇꯥꯗꯦꯗ ꯑꯩꯒꯤꯗꯤ
ꯑꯣ ꯅꯨꯡꯗꯤꯟꯗꯗꯤ ꯇꯨꯝꯕ꯭ꯔꯣ
ꯍꯣꯏ ꯇꯨꯝꯃꯦ ꯑꯁ ꯇꯨꯝ ꯑꯁꯤꯗꯤ ꯂꯣꯏꯔꯕꯅꯦ ꯁꯤꯕꯒ ꯆꯞ ꯃꯥꯟꯅꯕ
ꯑꯣ
ꯄꯦꯗ ꯇꯨꯝꯃꯒ ꯇꯥꯕ ꯐꯥꯎ ꯈꯪꯗꯕꯅꯤ
ꯅꯨꯡꯗꯤꯟ ꯑꯗꯣ ꯌꯥꯝ ꯀꯨꯏꯅ ꯇꯨꯝꯗꯕꯤꯗ ꯖꯁ ꯋꯥꯟ ꯑꯋꯥꯔ ꯊꯥꯔꯇꯤ ꯃꯤꯅꯤꯠꯁꯀꯨꯝꯕ ꯇꯨꯝꯕꯗꯣ ꯅꯨꯡꯉꯥꯏꯌꯦ
ꯑꯣ
ꯑꯗꯨꯝ ꯀꯨꯏꯅ ꯇꯨꯝꯃꯗꯤ ꯀꯣꯛ ꯆꯤꯛꯑꯦꯕꯀꯣ
ꯃꯥꯅꯤ
ꯉꯁꯤ ꯈꯤꯇꯪ ꯑꯣꯏꯔꯁꯨ ꯅꯣꯡꯁꯨꯨꯔꯗꯤ ꯐꯥꯒꯗꯒ ꯅꯣꯡꯁꯨꯨꯕꯤꯗꯗꯤ ꯋꯥꯏ ꯕꯀꯣ
ꯑꯥ ꯍꯣꯏ
ꯑꯩ ꯀꯩꯅꯣꯃ ꯍꯥꯏꯒꯦꯀꯣ ꯋꯥꯔꯤ ꯑꯃꯗꯤ ꯄꯤꯒꯦ ꯅꯍꯥꯟꯗꯣ ꯑꯈꯣꯏ ꯄꯨꯄꯨꯒꯤ ꯌꯨꯝꯗ ꯆꯠꯄ
ꯑꯥ
ꯑꯩꯈꯣꯏ ꯕꯨꯄꯨ ꯍ‌ꯣꯏꯅ ꯆꯠꯂꯦ ꯑꯗꯣ ꯑꯩꯈꯣꯏ ꯕꯨꯕ‌ꯣꯛꯈꯣꯏꯅ ꯆꯥꯛ ꯀꯧꯕꯤꯕ ꯑꯗꯣ ꯆꯠꯂꯦ ꯆꯠꯄ ꯀꯥꯟꯗ ꯑꯣ ꯑꯩꯗꯤ ꯅꯣꯡ ꯌꯥꯝ ꯄꯥꯝꯕꯀꯣ ꯅꯣꯡ ꯆꯨꯕꯒꯤ ꯀꯦ ꯍꯔꯥꯎꯕꯗꯣ ꯂꯣꯏꯔꯕꯅꯤ ꯅꯣꯏꯁꯨ ꯑꯩꯗꯤ ꯏꯪꯕ ꯌꯥꯝ ꯄꯥꯝꯃꯦ ꯁꯥꯕꯗꯣ ꯑꯩꯗꯤ ꯁꯨꯛꯄꯥꯝ ꯍ‌ꯦꯛ ꯄꯥꯝꯗꯦ ꯏꯪꯈ꯭ꯔꯗꯤꯕꯀꯣ ꯂꯣꯏꯔꯦ ꯑꯩ ꯃꯨꯠ ꯐꯥꯎ ꯌꯥꯝ ꯌꯥ ꯍꯥꯏꯁꯤꯔꯥ ꯃꯨꯠꯁꯦ ꯌꯥꯝ ꯅꯨꯡꯉꯥꯏꯕꯅꯦ ꯏꯪ ꯌꯥꯝ ꯇꯞꯄꯅ‌ꯦ ꯋꯥ ꯃꯤꯅ ꯋꯥ ꯉꯥꯡꯔꯒ ꯇꯧꯔꯒ ꯀꯥꯟꯗꯁꯨ ꯌꯥꯝ ꯀꯩ ꯍꯥꯏꯁꯤꯔꯥ ꯐꯖ ꯐꯖꯅ ꯈꯨꯝꯈꯤꯕꯗ ꯑꯗꯨꯝ ꯇꯧꯔꯝꯃꯗꯤ ꯌꯥꯎꯣꯏ ꯁꯥꯈ꯭ꯔꯕꯗꯤꯕꯀꯣ ꯂꯣꯏꯔꯕꯅꯤ ꯁꯥꯕꯒꯤ ꯃꯍꯨꯠꯇꯣ ꯑꯗꯨꯝ ꯑꯣꯏꯅ ꯍꯨꯝꯕꯤꯔꯅꯤ ꯑ ꯑꯗꯨꯒ ꯃꯤꯁꯤꯅ ꯑꯣꯍ ꯁꯤ ꯅꯨꯄꯤꯗꯨꯅ ꯑꯣꯏꯔꯦ ꯑꯗꯨꯃꯥꯏꯅ ꯑꯗꯨꯝ ꯍꯥꯏꯈ꯭ꯔꯅꯤ ꯁꯥꯕ ꯂ‌ꯣꯏꯔꯕ‌ꯣ ꯃꯤꯍ ꯑꯩ ꯈꯛꯇꯪ ꯅꯠꯇꯦ ꯃꯤ ꯂꯣꯏꯅꯃꯛ ꯑꯣꯏꯔꯝꯅꯤꯌ‌ꯦ ꯍꯥꯏꯕꯗꯤ ꯁꯥꯈꯔꯗꯤ ꯂꯩꯅꯀꯣ ꯋꯥꯏꯑꯦꯕꯀꯣ ꯋꯥ ꯉꯥꯡꯅꯤꯉꯥꯏꯕ ꯌꯥꯝ ꯋꯥꯏꯑꯦꯕ
ꯎꯝ ꯍꯣꯏ ꯁꯥꯕ ꯁꯥꯕꯗꯣ ꯌꯥꯝ ꯁꯥꯔꯗꯤ ꯅꯨꯡꯉꯥꯏꯇꯦꯗꯅ
ꯍꯣꯏ ꯎꯝ ꯅꯣꯡ ꯆꯨꯕꯒꯤ ꯌꯥꯝ ꯍꯔꯥꯎꯋꯦ ꯑꯗꯨꯃꯇꯪ ꯑꯗꯨꯒ ꯌꯥꯝ ꯅꯨꯡꯉꯥꯏꯌꯦ ꯈꯣꯏ ꯄꯨꯄꯨꯈ‌ꯣꯏꯅ ꯑꯗꯨꯝ ꯀꯧꯕꯤꯕꯗꯣ ꯑꯗꯨꯝ ꯆꯠꯂꯦ ꯅꯨꯡꯉꯥꯏꯌ‌ꯦ ꯃꯇꯝꯗꯣ ꯍꯟꯗꯛꯇꯤ ꯆꯠꯇ꯭ꯔꯦ ꯃꯌꯥꯝ ꯃꯇꯝ ꯈꯔ ꯂꯩꯔꯒ ꯆꯠꯀꯅꯤ ꯍꯥꯏꯕꯗꯤ ꯎꯝ ꯀꯩ ꯍꯥꯏꯁꯤꯔꯥ ꯑꯦꯅꯤꯚꯔꯁꯔꯤꯒꯨꯝꯕ ꯑꯗꯨꯝ ꯂꯩꯌꯦꯕꯀꯣ ꯑꯍꯟ ꯑꯣꯏꯔꯁꯨ ꯑꯗꯨꯝ ꯇꯧꯅꯩꯅ
ꯑ
ꯑ ꯑꯗꯨꯒꯤꯗ ꯀꯧꯔꯛꯀꯅꯤ ꯍꯥꯏ ꯑꯗꯨꯗ ꯑꯃꯨꯛ ꯑꯣꯏꯅ ꯆꯠꯀꯅꯤ ꯅꯣꯏꯗꯤ ꯅꯣꯏ ꯕꯨꯕ‌ꯣꯛꯈꯣꯏꯒ ꯅꯨꯡꯉꯥꯏꯔꯤꯕ꯭ꯔꯣ
ꯄꯨꯄꯨꯍ‌ꯣꯏ ꯅꯨꯡꯉꯥꯏ ꯑꯩꯈꯣꯏꯁꯨ
ꯑ ꯕꯨꯕ‌ꯣꯛꯍ‌ꯣꯏꯗꯤ
ꯎꯝ ꯕꯨꯕ‌ꯣꯛ ꯑꯈꯣꯏ ꯕꯨꯕ‌ꯣꯛꯁꯨ ꯑꯩꯈꯣꯏ ꯍꯧꯖꯤꯛꯇꯤ ꯑꯩꯈꯣꯏ ꯄꯨꯄꯨꯗꯤ ꯂꯩꯇ꯭ꯔꯦꯗ ꯍꯥꯏ ꯕꯣꯕꯣꯛ ꯑ ꯕꯣꯕꯣꯛ ꯈꯛꯇ ꯂꯩꯌꯦ
ꯎꯝ ꯅꯨꯡꯉꯥꯏꯕꯅꯦ ꯑꯗꯣ ꯅꯪꯗꯤ ꯐ꯭ꯔꯦꯟꯒ ꯐ꯭ꯔ‌ꯦꯟ ꯇꯧꯕꯤꯌꯣ ꯀꯃꯥꯏ ꯀꯃꯥꯏ ꯇꯒꯦꯅ ꯐ꯭ꯔꯦꯟꯒ ꯅꯪꯒꯤ ꯐ꯭ꯔꯦꯟꯒ ꯏꯁꯄꯦꯟ ꯇꯧꯕꯗ‌ꯣ ꯅꯨꯡꯉꯥꯏꯔꯕ꯭ꯔꯥ ꯏꯁꯄꯦꯟ ꯇꯧꯕ
ꯑꯥ ꯅꯨꯡꯉꯥꯏ ꯐ꯭ꯔꯦꯟ ꯂꯩꯇ꯭ꯔꯗꯤ ꯕꯣꯔꯤꯡ ꯆꯨꯏꯌ‌ꯦ ꯐ꯭ꯔ‌ꯦꯟ ꯂꯩꯕꯗ‌ꯣ ꯅꯨꯡꯉꯥꯏꯌ‌ꯦ
ꯎꯝ
ꯎꯝ ꯌꯨꯝꯗ ꯌꯨꯝꯗ ꯆꯥꯕꯁꯤꯡꯖꯨ ꯅꯠꯇ꯭ꯔꯒ ꯑ ꯐ꯭ꯔꯦꯟꯒ ꯆꯠꯂꯒ ꯆꯥꯕ꯭ꯔꯣ
ꯑꯩ ꯍꯥꯏꯕꯗꯤ
ꯉꯁꯥꯏ ꯁꯤꯡꯖꯨ ꯆꯥꯏ ꯍꯥꯏꯕꯗꯣ
ꯑꯣ ꯑꯣ ꯏꯊꯟꯇꯅꯦꯗꯥ
ꯅꯇꯣꯝꯗ
ꯑꯍꯣꯏ ꯎꯝ ꯃꯤ ꯑꯥ ꯃꯥ ꯃꯥꯏ ꯊꯕꯛ ꯊꯕꯛ ꯑꯗꯨꯝ ꯆꯠꯅꯈ꯭ꯔꯕꯅꯤꯅ ꯀꯅꯥꯁꯨ ꯂꯩꯇꯦ ꯉꯁꯥꯏꯗꯣ ꯑꯗꯣ ꯏꯊꯟꯗ ꯑꯗꯨꯝ ꯆꯥꯔꯦ ꯐꯖꯅ ꯆꯥꯊꯣꯛꯈ꯭ꯔꯦ ꯑꯗꯨꯒꯤ ꯑꯩ ꯄꯣꯠꯁꯦ ꯋꯥꯔꯦꯕ ꯃꯤ ꯃꯤꯗꯨꯕꯨ ꯈꯔ ꯌꯥꯝꯅ ꯊꯝꯈ꯭ꯔꯦ ꯃꯃꯥ ꯕꯕꯥ ꯍꯣꯏ ꯎꯗ꯭ꯔꯤꯉꯩꯗ ꯊꯝꯈ꯭ꯔꯕ ꯌꯥꯗꯦꯕꯀꯣ
ꯑꯥ
ꯃꯥꯟꯅ ꯃꯣꯏꯅ ꯎꯈ꯭ꯔꯗꯤ ꯃꯤꯃꯤ ꯆꯥꯕ ꯌꯥꯝ ꯐꯠꯇꯕꯅꯦꯕ ꯆꯥꯔꯥ ꯐꯠꯇ꯭ꯔꯁꯨ ꯀꯩꯗꯧꯔꯅꯤ ꯆꯥꯈ꯭ꯔꯕꯅꯤꯅ
ꯍꯣꯏ ꯍꯣꯏ
ꯑꯗꯨꯒꯤ ꯋꯥꯕ ꯇꯥꯔꯕ
ꯅꯦꯛꯁ ꯇꯥꯏꯝꯗꯤ ꯆꯥꯔꯨꯔꯅꯨ ꯃꯤ
ꯍꯥ ꯆꯥꯔꯔꯣꯏ ꯑꯦ ꯋꯥꯏꯔꯦ ꯉꯁꯤꯅ ꯂꯥꯁꯅꯦ ꯍꯣꯏ ꯆꯥ
ꯅꯤ ꯍꯥꯏꯔꯒ
ꯎꯝ ꯅꯣꯏꯔꯝ ꯑꯗꯣ ꯑꯩ ꯍꯌꯦꯡꯒꯤ ꯍꯌꯦꯡꯁꯦ ꯀꯃꯥꯏꯅ ꯇꯧꯒꯗ꯭ꯔꯥ ꯍꯥꯏꯅ ꯈꯟꯕꯅꯦ ꯍꯌꯦꯡꯁꯦ ꯏꯃꯥꯟꯅꯕꯤ ꯈꯣꯏꯅ ꯀꯧꯔꯛꯑꯦꯕꯀꯣ
ꯑꯥ
ꯆꯠꯁꯤꯔꯥ ꯍꯥꯏꯔ ꯇꯧꯔꯦꯕ ꯆꯇꯤ ꯆꯠꯅꯤꯡꯕ ꯀꯃꯥꯏ ꯇꯧꯁꯤꯔ ꯈꯪꯗ꯭ꯔꯦ
ꯆꯠꯂꯣꯅ ꯑꯗꯣ
ꯍꯣꯏ ꯆꯠꯀꯅꯤ ꯑꯗꯣ ꯅꯨꯡꯁꯥ ꯁꯥꯔꯗꯤ ꯆꯥꯊꯣꯛꯅꯤꯡꯗꯕ ꯋꯥꯏꯌꯦꯕ ꯍꯂꯥꯛꯄꯀꯥꯟꯗ ꯆꯠꯊꯣꯛꯄ ꯀꯥꯟꯗꯤ ꯅꯨꯡꯉꯥꯏꯌꯦ ꯍꯜꯂꯛꯄꯀꯥꯟꯗꯅꯦ ꯋꯥꯕ
ꯍꯣꯏ
ꯋꯥꯏ
ꯅꯨꯡꯁꯥ ꯁꯥꯕꯁꯤ
ꯍꯣꯏ ꯑꯗꯨꯝꯅ ꯍꯥꯏꯕꯗꯤ ꯃꯔꯨꯞꯁꯤꯡꯒ ꯑꯗꯨꯝ ꯆꯠꯂꯒ ꯄꯨꯜꯂꯗꯤ ꯀꯩꯅꯣ ꯇꯧꯈ꯭ꯔꯅꯤꯅ ꯍꯥꯏꯕꯗꯤ ꯑ ꯃꯔꯣꯛꯒꯨꯝꯕ ꯁꯤꯡꯖꯨꯒꯨꯝꯕ ꯀꯔꯤ ꯀꯔꯥ ꯂꯣꯏ ꯌꯥꯝ ꯆꯥꯔꯥꯅꯤꯕ ꯄꯨꯛ ꯅꯥꯔꯅꯤ ꯆꯠꯄꯀꯥꯟꯗ ꯋꯥꯔꯅꯤ ꯈꯟꯒꯤꯒꯦ ꯅꯨꯄꯤꯁꯤꯡꯅ ꯄꯨꯟꯈ꯭ꯔꯗꯤ ꯁꯤꯡꯖꯨ ꯈꯛꯇꯅꯦ ꯀꯩꯝꯇ ꯆꯥꯔꯣꯏ ꯁꯤꯡꯖꯨ ꯁꯤꯡꯖꯨ ꯅꯨꯄꯤꯅ ꯄꯨꯟꯈ꯭ꯔꯗꯤ ꯅꯣꯏꯅ ꯈꯪꯉꯤꯗꯨꯅꯤ ꯅꯨꯄꯥꯁꯤꯡ ꯍꯥꯏꯗ꯭ꯔꯁꯨ
ꯑꯩꯈꯣꯏꯁꯨ ꯈꯪꯉꯤ ꯑꯩꯈꯣꯏꯁꯨ ꯑꯗꯨꯝ ꯐ꯭ꯔꯦꯟꯒ ꯄꯨꯟꯕꯗꯤ ꯅꯨꯡꯉꯥꯏꯗ ꯑꯩꯈꯣꯏꯁꯨ ꯑꯗꯨꯝ
ꯀꯩ ꯍꯥꯏꯕꯥ
ꯑꯩꯈꯣꯏꯁꯨꯅꯦ ꯅꯨꯄꯥꯁꯨ ꯐ꯭ꯔꯦꯟ ꯄꯥꯝꯃꯦꯕ
ꯑꯣ ꯑꯣ ꯍꯣꯏ ꯅꯨꯨꯄꯥ ꯈꯔꯁꯨꯀꯣ ꯀꯩꯅꯣ ꯍꯥꯏ ꯀꯃꯥꯏ ꯍꯥꯏꯁꯤꯔꯥ ꯁꯤꯟꯖꯨ ꯌꯥꯝ ꯄꯥꯝꯕꯁꯨ ꯌꯥꯝ ꯂꯩꯌꯦꯕꯀꯣ
ꯍꯣꯏ
ꯎꯝ ꯌꯥꯝ ꯂꯩ
ꯍꯣꯏ ꯇꯤꯟꯖꯨ ꯄꯥꯝ ꯍꯣꯏ ꯑꯗꯣ ꯑꯩꯗꯤ ꯁꯤꯡꯖꯨ ꯆꯥꯕ ꯄꯥꯝꯖꯔꯁꯨꯀꯣ ꯆꯥꯟꯅꯗꯕꯗꯣ ꯆꯥꯔꯗꯤ ꯄꯨꯛ ꯅꯨꯡꯉꯥꯏꯇꯕ ꯍꯦꯛ ꯆꯥꯔꯒ ꯄꯨꯛ ꯅꯨꯡꯉꯥꯏꯇꯕꯗꯣ
ꯑꯣ ꯂꯩꯩꯔꯝꯅꯤꯅꯦ
ꯆꯥꯔꯔꯣꯏ ꯈꯟꯅꯤ ꯈꯟꯕꯅꯦ ꯑꯗꯣ ꯃꯔꯛ ꯃꯔꯛꯇ ꯑꯗꯨꯝ ꯆꯥꯅꯤꯡꯕꯒꯤ ꯆꯥ ꯆꯥꯕ
ꯑꯣ ꯃꯥꯅꯦ ꯆꯥꯅꯤꯡꯔꯗꯤ ꯑꯈꯣꯏ ꯇꯧꯔꯅꯤ ꯑꯗꯨꯝ ꯆꯥꯕ ꯇꯥꯔꯒ ꯋꯥꯔꯁꯨ ꯏꯁꯥ ꯏꯁꯥꯅ ꯂꯝꯍꯦꯟꯂꯒ ꯆꯥꯔꯕꯅꯤꯅ ꯑꯗꯨꯝ ꯈꯥꯡꯕ ꯇꯥꯔꯕ
ꯑꯗꯨꯅꯦ ꯅꯪꯁꯨ ꯁꯤꯡꯖꯨ ꯉꯁꯤꯗꯩ ꯆꯥꯔꯔꯣꯏ ꯍꯥꯏꯔꯒꯥ ꯆꯥ ꯁꯣꯏꯗꯅ
ꯆꯥꯔꯗꯤ ꯆꯥꯔꯨꯔꯗꯤ ꯍꯥꯏꯌꯦ ꯀꯝ ꯑꯩ ꯍꯥꯏꯔꯤ ꯑꯩ ꯍꯤꯏꯔꯤꯗꯨꯗꯤ ꯐ꯭ꯔꯦꯟꯁꯤꯡꯒ ꯄꯨꯔꯗꯤ ꯆꯥꯈ꯭ꯔꯅꯤ ꯑꯃꯨꯛ ꯀꯩꯗꯧꯔꯤꯅꯤ ꯑꯩꯅ ꯍꯥꯏꯈꯤꯕꯗꯣ ꯈꯪꯗ꯭ꯔꯦꯗꯥ
ꯌꯥꯔꯗꯤ ꯆꯠꯀꯅꯤ ꯌꯥꯗ꯭ꯔꯗꯤ ꯆꯠꯂꯣꯏ
ꯁꯤꯡꯖꯨ ꯅꯠꯇꯕꯁꯨ ꯌꯥꯏꯅ